ꯍꯜꯂꯣ ꯍꯣꯏ ꯇꯥꯏ ꯍꯧꯖꯤꯛꯇꯤ ꯑꯁ ꯉꯁꯥꯏꯗꯤ ꯇꯥꯗꯕꯣ ꯀꯣ ꯑꯩ ꯅꯦꯠꯁꯦ ꯈꯤꯇꯪ ꯅꯨꯡꯉꯥꯏꯇꯕ ꯌꯥ ꯀꯩꯗꯧꯔꯤꯒꯦ
ꯍꯧꯖꯤꯛ ꯀꯩꯁꯨ ꯇꯧꯗꯦ ꯑꯗꯨꯝ ꯐꯝꯃꯤꯌꯦ
ꯑꯣ
ꯅꯪꯗꯤ
ꯑꯩꯁꯨ ꯑꯗꯨꯝ ꯍꯤꯞꯄꯤꯌꯦ
ꯑꯣ ꯁꯥꯏꯒꯣꯡ ꯁꯤꯁꯦ
ꯉꯁꯤꯁꯦ ꯁꯥꯏ ꯍꯣꯏ ꯅꯣꯡꯁꯨ ꯆꯨꯒꯦ
ꯍꯥꯥ
ꯅꯣꯡꯁꯨꯨ ꯆꯨ ꯑꯣꯏꯕ ꯅꯣꯏꯗꯤ ꯅꯣ ꯎꯝ ꯑꯁꯤꯗꯤ ꯍꯣꯏ ꯆꯨꯋꯦ
ꯥꯏꯥꯛꯥꯏ ꯑꯣꯈꯣꯏꯗꯤ ꯆꯨꯗꯦ
ꯑꯣ ꯀꯁꯤꯗꯤ ꯀꯗꯥꯏ ꯀꯗꯥꯏ ꯆꯠꯀꯦ
ꯃꯤꯁꯤꯗꯤ ꯀꯩꯁꯨꯗꯤ ꯆ ꯇ ꯀ
ꯎꯝ
ꯂꯩꯌꯦ ꯌꯨꯝꯗ
ꯇꯝꯄꯥꯛꯇ ꯂꯩꯕ꯭ꯔꯥ ꯅꯠꯇ꯭ꯔꯒ
ꯇꯝꯄꯥꯛꯀꯤꯅꯦ ꯅꯪꯒꯤ ꯇꯝꯄꯥꯛ ꯅꯠꯇꯦ
ꯑꯩ ꯆꯤꯡꯗ ꯂꯩꯌꯦ ꯆꯤꯡ ꯇꯝꯄꯥꯛ ꯇꯝꯄꯥꯛꯀ ꯆꯤꯡ ꯄꯨꯜꯂꯦ ꯑꯗꯨꯏꯁꯨ ꯑꯩꯈꯣꯏꯒꯤꯁꯦ ꯆꯤꯡ ꯍꯥꯟꯅ ꯆꯠꯂꯦ
ꯆꯤꯡꯒ ꯇꯝꯄꯥꯛ ꯃꯦꯛꯁ
ꯌꯥꯏꯅꯦ
ꯎꯝ ꯅꯣꯏ ꯑꯗꯨꯗꯥ ꯅꯣꯡ ꯇꯥꯕ꯭ꯔꯣ ꯑꯩꯈꯣꯏꯗꯤ ꯇꯥꯗꯦ ꯅꯨꯡꯁꯥ ꯁꯥꯏ
ꯅꯣꯡ ꯇꯥꯛꯑꯦ ꯑꯗꯨꯒ ꯑꯃꯨꯛꯀ ꯃꯪꯉꯦ ꯑꯃꯨꯛꯀ ꯅꯨꯡꯁꯥ ꯊꯣꯛꯑꯦ ꯑꯗꯨꯝ ꯇꯧꯋꯦꯕ
ꯍ ꯑꯩꯈꫭꯏꯗꯤ ꯅꯨꯡꯁꯥ ꯁꯥꯕꯗꯣ ꯅꯨꯡꯁꯥ ꯁꯥꯕꯒꯤ ꯃꯨ ꯀꯥ ꯑꯩ ꯐꯤ ꯁꯨꯔꯒ ꯐꯤ ꯁꯨꯨꯕ ꯂꯣꯏꯔꯒ ꯂꯩꯔꯤꯅꯦ ꯆꯥꯛꯆꯒꯥ ꯋꯥꯕ ꯍꯥ
ꯀꯥꯔꯤꯕꯨ
ꯆꯥꯛ ꯆꯔꯥ ꯋꯥꯟꯗ꯭ꯔꯣ ꯆꯔꯥ ꯋꯥꯟꯗ꯭ꯔꯣ ꯍꯥꯏꯕ ꯆꯥꯛ
ꯍꯣꯏ
ꯑꯣ ꯅꯪꯒꯤꯁꯤ ꯅꯦꯠꯋꯥꯔꯛ ꯈꯔ ꯅꯨꯡꯉꯥꯏꯇꯕ ꯃꯥꯜꯂꯦꯀꯣ
ꯅꯈꯣꯟꯁꯨ ꯆꯞꯄꯦ
ꯑꯣ ꯑꯣꯏꯔꯕ ꯑꯩꯗꯤ ꯋꯥꯏꯐꯥꯏꯅꯤꯅꯦ ꯍꯧꯖꯤꯛꯀꯤ ꯇꯥꯕ꯭ꯔꯥ
ꯇꯥꯏ ꯑꯗꯨꯒ ꯃꯔꯛ ꯃꯔꯛ ꯆꯞꯄꯦ ꯑꯗꯨꯝ
ꯎꯝ ꯅꯪꯁꯨ ꯑꯗꯨꯃꯥꯏꯅ ꯇꯧꯋꯦ
ꯍꯣꯏ ꯍꯣꯏ ꯑꯩꯈꯣꯏ ꯅꯤꯒꯤ ꯅꯦꯠ ꯑꯣꯏꯔꯝꯅꯦ
ꯎꯝꯝ ꯑꯣꯏꯔꯝꯅꯦ ꯅꯪꯁꯦ ꯀꯔꯤ ꯗ꯭ꯔꯥꯏꯞ ꯑꯣꯏꯔꯕ꯭ꯔꯥ ꯀꯣ ꯑꯦꯛꯖꯦꯛꯇꯤ ꯍꯥꯏꯒꯅꯨ ꯀ꯭ꯂꯨ ꯍꯥꯏꯔꯛꯑꯣ
ꯏꯔ ꯂꯩꯏꯌꯦ
ꯁꯤꯗ ꯍꯧꯔꯒ ꯀꯩꯗ ꯂꯣꯏꯕ
ꯏꯗ ꯏ
ꯎꯗ ꯈꯪꯗꯦꯗꯥ
ꯏꯗ ꯂꯣꯏꯕꯗꯤ ꯈꯪꯗꯦ ꯑꯩꯗꯤ ꯑꯥꯔꯗ ꯂꯣꯏꯔꯕꯗꯤ ꯈꯪꯉꯤ
ꯍꯥꯏ ꯈꯪ ꯑꯏꯔꯝꯃꯣꯏ ꯑꯗꯨꯗꯤ
ꯎꯝ
ꯑꯁ ꯎꯝ ꯅꯪꯗꯤ ꯀꯣꯂꯦꯖꯀꯨꯝꯕ ꯀꯥꯕ ꯂꯣꯏꯈ꯭ꯔꯦ
ꯑꯩ ꯉꯁꯤ ꯊꯕꯛ ꯆꯠꯇ꯭ꯔꯛꯕꯅꯦ ꯑꯗꯨꯒꯤꯅꯦ ꯑꯩ ꯏꯟꯇꯔꯟ ꯇꯧꯔꯒ ꯂꯩ ꯍꯥꯏꯕꯗꯣ
ꯎꯝ
ꯑꯩꯗꯣ ꯑꯥ ꯉꯁꯤꯗꯤ ꯆꯠꯇ꯭ꯔꯦ ꯀꯥꯡ ꯂꯩꯕꯅꯤꯅꯀꯣ
ꯎꯝ
ꯑꯩꯅ ꯐꯔꯛ ꯇꯥꯈꯕ‌ ꯆꯠꯅꯤꯉꯥꯏꯗꯣ ꯑꯩꯅ ꯁꯨꯇꯤ ꯁꯦꯡꯕꯗꯤ ꯁꯨꯇꯤ ꯅꯠꯇꯦ ꯂꯩꯇꯦ ꯑꯗꯨꯕꯨ ꯑꯩꯅ ꯐꯔꯛ ꯈꯔ ꯌꯨꯝꯗꯁꯨ ꯆꯠꯊꯣꯛ ꯄꯥ ꯐꯔꯛ ꯇꯥꯈ꯭ꯔꯕꯗꯨꯒꯤ ꯑꯩꯅ ꯑꯗꯨꯝ
ꯎꯝ
ꯁꯍꯔꯗ ꯁꯨꯇꯤ ꯂꯧꯔꯒ ꯀꯣ ꯂꯤꯐ ꯂꯧꯔꯒ
ꯎꯝ
ꯂꯩꯔꯕ ꯃꯤꯃꯤ ꯁꯤꯡꯖꯨ ꯆꯥꯅꯤꯡꯉꯦ ꯍꯧꯖꯤꯛ
ꯁꯤꯁꯨ ꯆꯥꯕ ꯂꯣꯏꯕꯗ ꯉꯥꯏꯔꯤ‌ ꯑꯩꯗꯤ
ꯍꯥꯏꯅꯦ ꯍꯕ꯭ꯔꯥ ꯌꯨꯝꯗ ꯂꯧꯕ꯭ꯔꯥ ꯅꯠꯇ꯭ꯔꯒ ꯗꯨꯀꯥꯟꯒꯤꯔ
ꯌꯨꯝꯒꯤꯗ ꯌꯨꯝ ꯑꯗꯨꯝ ꯏꯊꯅ ꯁꯦꯝꯕꯀꯣ ꯃꯃꯤꯡ ꯈꯪꯗꯦ ꯅꯥꯄꯤꯗꯣ ꯀꯔꯤꯔꯣ ꯃꯃꯤꯡꯁꯨ ꯈꯪꯗꯦꯗ ꯑꯗꯨ ꯁꯣꯏꯔꯀꯣ ꯍꯥꯎꯕꯅꯦꯕ
ꯎꯝ ꯑꯣ ꯑꯩꯗꯤ ꯏꯊꯟꯗ ꯆꯥꯅꯤꯡꯗꯦ ꯃꯤꯃꯤ ꯃꯤꯁꯤꯡꯁꯨ ꯆꯥꯔ ꯏꯊꯟꯗ ꯇꯥꯅꯤꯡꯗꯕ
ꯏꯃꯥꯒꯤ ꯐꯣꯏꯒ ꯄꯨꯜꯂꯒ ꯆꯥꯎꯥꯕꯗꯕ ꯅꯪ ꯄꯥꯝꯕꯗꯤ
ꯍꯣꯏ ꯑꯗꯨꯅꯤ ꯅꯨꯡꯉꯥꯏꯅꯦ
ꯎꯝꯝ ꯅꯪ ꯅꯣꯏ ꯌꯨꯝꯗ ꯃꯤ ꯀꯅꯥ ꯀꯅꯥ ꯂꯩꯒꯦ
ꯎ ꯐꯣꯏꯃꯤ ꯂꯣꯏꯅꯃꯛ ꯂꯩꯌꯦ ꯏꯃꯥ ꯏꯄꯥꯈꯣꯏ ꯑꯗꯨꯝ ꯂꯩꯌꯦ ꯅꯪꯁꯦ ꯆꯍꯤ ꯀꯌꯥꯃꯨꯛ ꯀꯨꯝꯕꯗꯤ ꯁꯨꯔꯝꯃꯒꯦꯔꯀꯣ
ꯍꯥꯏꯕꯤ ꯌꯥꯗ
ꯎꯝ ꯇꯂꯨ ꯍꯥꯏꯔꯛꯑꯣ ꯑꯗꯨꯅ ꯅꯪꯅ ꯍꯦꯟꯅ ꯑꯃꯨꯛꯀ ꯍꯜꯂꯝꯒꯦꯔ ꯑꯩꯉꯣꯟꯗꯒꯤ
ꯍꯦ ꯍꯥꯏꯂ ꯑ ꯑꯗꯨꯝ ꯊꯦꯡꯅꯕꯗ ꯀꯣ ꯑꯩꯗꯒꯤ ꯍꯟꯅ ꯍꯟꯕꯗꯤ ꯂꯩꯇꯦꯕꯀꯣ
ꯎꯝ
ꯑꯝꯅꯤꯗ ꯇ꯭ꯋꯦꯟꯇꯤ ꯐꯥꯏꯚꯇꯤ ꯁꯨꯔꯕ
ꯎ
ꯀꯨꯟ ꯃꯉꯥ ꯁ
ꯀꯨꯟ ꯃꯉꯥ ꯁꯨꯗ꯭ꯔꯦ
ꯀꯨꯟ ꯀꯌꯥ
ꯀꯨꯟ ꯁꯨꯗ꯭ꯔꯤ
ꯀꯨꯟ ꯁꯨꯗ꯭ꯔꯦ ꯑꯣ ꯑꯗꯨꯗꯤ ꯑꯩꯅ ꯈꯜꯂꯅꯦ
ꯑꯗꯨꯅꯦꯕ ꯑꯩꯗꯤ ꯏꯆꯦꯒꯤ ꯂꯦꯡꯗꯥ ꯑꯣꯏꯔꯝꯅꯦꯕꯀꯣ ꯏꯆꯦ ꯄꯣꯛꯃꯤꯅꯕ ꯗ ꯑꯗꯨꯒ ꯍꯣꯏ ꯂꯤꯡꯒꯅꯦꯕ ꯑꯗꯨꯗꯤ
ꯑꯣ ꯍꯣꯏꯖ ꯑ
ꯁꯤꯡꯖꯨꯁꯨ ꯏꯊꯟꯗ ꯆꯥꯅꯤꯡꯗꯦ ꯏꯃꯥꯟꯕꯤꯁꯤꯡ ꯂꯩꯔꯗꯤꯚ ꯆꯥꯕ ꯌꯥꯕꯀꯣ ꯑ ꯂꯩꯇꯕꯅꯤꯅ ꯃꯣꯏꯁꯨ ꯍꯧꯖꯤꯛ ꯃꯄꯥꯟ ꯊꯣꯛꯈꯤꯕ
ꯎꯝ
ꯪꯅꯦꯕ ꯄꯨꯟ ꯄꯨꯟꯕꯗꯣ ꯃꯥꯒꯤ ꯃꯥꯒꯤ ꯊꯕꯛ ꯑꯗꯨꯨꯝ ꯅꯩꯅꯅꯕꯅꯤꯅ ꯎꯝ ꯃꯥꯒꯤ ꯃꯥꯒꯤ ꯑꯗꯨꯝ ꯊꯕꯛ ꯂꯩꯅꯕꯅꯤꯅꯀꯣ
ꯎꯝ ꯑꯗꯨꯝ ꯆꯥꯎꯣ ꯍꯧꯕꯅꯦ ꯁꯦꯝꯃꯒꯀꯣ ꯐꯤꯂꯝꯒꯨꯝꯕ ꯌꯦꯡꯉꯀꯣ ꯐꯤꯂꯝ ꯌꯦꯡꯗ꯭ꯔꯣ
ꯍꯣꯏ ꯌꯦꯡꯉꯦꯗ ꯌꯦꯡꯉꯦ ꯑꯩ ꯏꯄꯤꯁꯣꯠ ꯉꯥꯏꯕꯗ ꯋꯥꯔꯦ ꯀꯣꯔꯤꯌꯟ ꯗ꯭ꯔꯃꯥ ꯑꯃ
ꯀꯔꯤꯗ꯭ꯔꯥꯃꯔꯥ
ꯑꯦꯖꯦꯟ ꯀꯤꯝ ꯔꯤꯌꯦꯛꯇꯤꯚꯦꯠ ꯍꯥꯏꯕꯗꯣ
ꯎ ꯈꯪꯗꯦ
ꯑꯗꯨ ꯉꯥꯏꯕꯗ ꯑꯩ ꯋꯥꯔꯦ
ꯅꯪꯗꯤ ꯍꯣꯔꯔꯒꯨꯝꯕ ꯄꯥꯝꯗꯦ ꯑꯗꯨꯒꯨꯝꯕ ꯑꯩꯈꯣꯏꯗꯤ
ꯑꯁ ꯄꯥꯝꯃꯤꯅꯦ ꯍꯣꯔꯣ ꯃꯨꯚ
ꯅꯪ ꯌꯨꯇ꯭ꯌꯕꯇ ꯌꯦꯡꯕ꯭ꯔꯥ ꯅꯠꯇ꯭ꯔ ꯀꯔꯤ ꯋꯦꯕꯁꯥꯏꯠꯇ ꯌꯦꯡꯕ꯭ꯔꯥ ꯀꯔꯤ ꯑꯦꯞꯁꯇ
ꯑꯩꯗꯤ ꯅꯦꯠꯐ꯭ꯂꯤꯛꯁꯁꯦ ꯑꯗꯨꯝ ꯌꯦꯡꯉꯦ
ꯄꯩꯁꯥ ꯇꯤꯡꯗꯅꯕꯗꯧꯕ ꯃꯨꯚꯤ ꯕꯣꯛꯁ ꯊꯣ ꯃꯨꯚꯤ ꯕꯣꯛꯁ ꯊ ꯗꯥꯎꯟꯂꯣꯗ ꯇꯧꯋꯣ ꯃꯨꯚꯤ ꯚꯣꯛꯁ ꯑꯣ ꯑꯣꯂ ꯐ꯭ꯔꯤ ꯐꯪꯕꯗ ꯄꯦꯁꯇꯔꯗ ꯐꯪ ꯀ ꯐꯪꯕꯅꯦ
ꯍꯪꯗꯦ ꯀꯗꯥꯏꯗ ꯐꯪꯕ꯭ꯔꯥ ꯑꯗꯨꯗꯤ
ꯎꯝ ꯀ ꯐꯪꯕꯅꯦ ꯀ꯭ꯔꯨꯝꯗꯥꯎꯅ ꯇꯧꯕ ꯌꯥꯕꯅꯦ ꯑꯩ ꯃꯁꯛ ꯊꯥꯔꯛꯀꯦꯀꯣ
ꯍꯣꯏ ꯑꯗꯨꯗꯣ ꯀꯣꯔꯤꯌꯟꯒꯤ ꯗ꯭ꯔꯃꯥꯁꯨ ꯂꯣꯏꯅꯃꯛ ꯌꯥꯎꯕ꯭ꯔꯥ
ꯍꯣꯏ ꯅꯪꯅ ꯍꯧꯖꯤꯛ ꯅꯪꯅ ꯍ ꯌꯦꯡꯕ ꯗ꯭ꯔꯃꯥꯗꯣ ꯑꯃꯛ ꯐꯪꯕ꯭ꯔ ꯌꯦꯡꯒꯦ ꯍꯥꯏꯔꯛꯑꯣ ꯃꯃꯤꯡꯗꯣ
ꯑꯦꯖꯦꯟ ꯀꯝ ꯔꯤꯑꯛꯇꯤꯚꯦꯠ ꯊꯔꯝꯃꯦ
ꯑꯦꯖꯦꯟ ꯂꯩꯀꯣ
ꯀꯤꯝ
ꯐꯪꯁꯟ ꯀꯤꯝ ꯔꯤꯑꯛꯇꯤꯚꯦꯠ ꯐꯪꯗꯕ ꯈꯔꯁꯨ ꯂꯩꯕꯅꯦꯕ ꯑꯗꯨꯒꯤ ꯔꯤꯑꯦꯛꯇꯤꯚꯦꯠ
ꯎꯝ ꯔꯔꯤꯑꯦꯛꯇꯤꯚꯦꯠꯔ ꯔꯤꯑꯛꯇꯤꯚꯦꯁꯟꯔ ꯀꯥꯎꯈ꯭ꯔꯦ
ꯐꯪꯉꯤꯅ
ꯈꯪꯕ
ꯎꯝ
ꯎꯝ
ꯏꯄꯤꯁꯣꯠ ꯁꯤꯛꯁ ꯐꯥꯎ ꯈꯛꯇ ꯂꯩꯌꯦ
ꯍꯣꯏ ꯁꯤꯛꯁ ꯐꯥꯎ ꯈꯛꯇꯪꯅꯦ ꯁꯚꯦꯟ ꯑꯩꯠ ꯅꯥꯏꯟ ꯇꯦꯟ ꯉꯉꯥꯏꯕ ꯑꯩ ꯋꯥꯔꯦ
ꯐꯪꯕꯅ
ꯅꯨꯡꯥꯏꯕ ꯋꯥꯔꯦ ꯌꯦꯡꯕ ꯅꯨꯡꯉꯥꯏꯌꯦꯦ
ꯍꯣꯏ
ꯇꯤꯆꯌꯨ ꯑꯂꯦꯁꯟꯗꯣ ꯌꯦꯡꯕ꯭ꯔꯥ ꯅꯪ
ꯌꯦꯡꯗꯗꯣ ꯑꯩꯗꯤ ꯀꯩꯅꯣ ꯈꯣꯏꯗꯣ ꯗ꯭ꯔꯃꯥ ꯈꯣꯏꯁꯤꯦꯀꯣ ꯑꯩꯗꯤ ꯌꯥꯝꯅ ꯀꯔꯤ ꯍꯥꯏ ꯑꯩꯀꯣ ꯁꯛꯃꯟꯕꯒꯤ ꯇꯜꯂꯦꯕ ꯍꯣꯏ ꯑꯗꯨ ꯌꯥꯝꯅ ꯄꯥꯝꯕ ꯀꯣ ꯃ ꯆꯪꯅ ꯒ꯭ꯌꯥꯟ ꯇꯥꯔꯗꯤꯀꯣ ꯍꯣꯏ ꯍꯣ ꯑꯗꯨ ꯑꯣꯏꯔꯁꯨ ꯈꯪꯗꯦꯗ ꯑꯩꯗꯤ ꯍꯣꯔꯃꯨꯛꯒꯤ ꯉꯥꯛꯇ ꯌꯦꯡꯕꯅꯦꯕ
ꯎꯝ ꯑꯩꯁꯨ ꯍꯣꯔꯝ ꯃꯨꯕꯤ ꯄꯥꯝꯃꯦ ꯄꯥꯝꯃꯦ ꯋꯥꯔꯤꯁꯨ ꯄꯥꯝꯃꯦ ꯕꯨꯠꯀꯤ ꯋꯥꯔꯤꯒꯨꯝꯕ ꯑꯗꯨꯁꯨ ꯑꯩꯁꯨ ꯄꯥꯝꯃꯦ
ꯀꯤꯗꯤ ꯀꯤꯒꯟꯕ ꯑꯩꯅ ꯈ꯭ꯋꯥꯏꯗꯒꯤ ꯀꯤꯒꯟꯅꯂꯦ ꯑꯗꯨ ꯑꯣꯏꯔꯁꯨ ꯑꯩ ꯈ꯭ꯋꯥꯏꯗꯒꯤ ꯌꯦꯡꯅꯤꯡꯤꯕꯅꯦ ꯑꯩꯗꯤ
ꯑꯩꯁꯨꯅꯦ ꯀꯤꯔꯁꯨ ꯀꯤꯌꯦ ꯎꯝ ꯑꯩꯁꯨ ꯀꯤꯁꯨ ꯀꯤ ꯑꯗꯨꯗ ꯌꯦꯡꯁꯨ ꯌꯦꯡꯅꯤꯡꯕ
ꯎꯝ ꯑꯗꯨ ꯑꯩꯈꯣꯏꯗꯣ ꯅꯨꯨꯔꯤ ꯕꯣꯛꯁ ꯑꯗꯨꯝ ꯌꯦꯡꯉꯣ ꯅꯨꯔꯤ ꯕꯣꯛꯁꯇꯀꯣ ꯑꯌꯥꯝꯕ ꯐꯪꯕꯅꯦ
ꯀꯣ ꯑꯌꯥꯝꯕꯗꯤ ꯐꯪꯕꯅꯦ ꯑꯗꯣ
ꯑꯗꯣ ꯅꯪꯒꯤ ꯃꯥꯒꯤ ꯑꯦꯞꯁ ꯂꯤꯡꯗꯣ ꯊꯥꯕꯤꯔꯛꯑꯣꯅꯦ
ꯍꯣꯏꯀꯣ ꯊꯥꯕꯤꯔꯛꯀꯦꯀꯣ ꯎꯝ
ꯎꯝ ꯑ ꯑꯩ ꯇ꯭ꯔꯥꯏ ꯇꯧꯒꯦ ꯉꯁꯤ ꯌꯥꯕ꯭ꯔꯥ ꯌꯥꯗꯕ꯭ꯔꯥ ꯍꯥꯏꯕꯗꯣ
ꯑꯣ ꯀ꯭ꯔꯣꯝꯗ ꯑꯗꯨꯝ ꯐꯪꯉꯦ ꯍꯥꯏꯕꯀꯣ
ꯎꯝ
ꯎꯝ ꯇꯕ꯭ꯔꯥ
ꯍꯥꯥ
ꯀ꯭ꯔꯣꯝꯗ ꯑꯗꯨꯝ ꯐꯪꯉꯦ ꯍꯥꯏꯕꯀꯣ
ꯑꯩ ꯅꯪꯕꯨ ꯊꯥꯔꯛꯀꯦꯀꯣ ꯉꯥꯏꯌꯨꯀꯣ ꯅꯪ ꯗꯥꯏꯔꯦꯛ ꯆꯪꯕ ꯌꯥꯅꯤꯉꯥꯏ ꯑꯩ ꯂꯤꯡ ꯊꯥꯕꯅꯦꯕ
ꯑꯩ ꯍꯣꯔꯦꯟ ꯇ꯭ꯔꯥꯏ ꯇꯧꯒꯦ
ꯎꯝ ꯄꯩꯁꯥ ꯇꯦꯡꯅꯉꯥꯏ ꯁꯨꯔꯛꯄꯨꯗꯤ ꯑꯗꯨꯅ ꯅꯨꯡꯉꯥꯏꯇ꯭ꯔꯣ
ꯍꯣꯏ ꯍꯣꯏ ꯃꯥꯅꯦ ꯑꯩꯁꯨ ꯅꯍꯥꯟꯗꯤ ꯍꯥꯏ ꯎꯝ ꯍꯥꯏ ꯇꯤꯚꯤ ꯌꯦꯡꯉꯝꯕꯅꯦꯕ
ꯎꯝ
ꯑꯗꯨꯗꯣ ꯂꯩꯔꯝꯗ꯭ꯔꯕ ꯕꯦꯟ ꯆꯠꯈ꯭ꯔꯕ
ꯍꯣꯏ ꯆꯠꯄꯅꯦ ꯅꯍꯥꯟꯋꯥꯏ
ꯎꯝ ꯑꯗꯨꯇꯤꯀꯩꯗꯤꯤ ꯑꯗꯨꯝ ꯎꯄꯥꯏ ꯂꯩꯗꯅ ꯑꯩꯅ ꯎꯝꯁꯄꯥꯔꯁꯦꯗ ꯏꯆꯦꯕꯅꯤ ꯄꯥꯏꯃꯤꯅꯕꯅꯦ
ꯍꯣꯏ
ꯎꯝ ꯑꯗꯨꯕꯨꯗꯤ